ꯍꯜꯂꯣ
ꯑꯥ ꯍꯜꯂꯣ
ꯑꯧ ꯇꯥꯕ꯭ꯔꯣ
ꯍꯣꯏ ꯇꯥꯏ ꯇꯥꯏ ꯌꯥꯔꯕꯣ
ꯆꯥꯛ ꯆꯥꯔꯦ ꯅꯪꯗꯤ
ꯇꯥꯔꯦ ꯇꯥꯔꯦ ꯑꯩ ꯉꯁꯥꯏꯗꯩ ꯌꯥꯗꯕꯒꯤ ꯇꯥꯏꯞꯇ ꯇꯧꯕ ꯑꯗꯨꯏꯗꯤ
ꯇꯥꯕꯅꯦ
ꯑꯩꯔꯣ
ꯑꯥꯎ
ꯍ ꯍ ꯂꯥꯏꯟꯗꯒ ꯍꯪꯉꯧꯏꯁꯤꯗꯤ ꯑꯩꯗꯤ ꯀꯩꯅꯣꯒ ꯈꯜꯂꯨꯔꯦ
ꯍꯥ
ꯍꯋꯥꯏ ꯑꯣꯏꯅ ꯆꯥꯔꯦ
ꯑꯣ ꯍꯥꯎꯕ꯭ꯔꯥꯅꯦ?
ꯍꯥꯎꯋꯦꯗ ꯑꯗꯨꯝ ꯆꯥꯔꯦ ꯂꯥꯝꯕꯩ ꯑꯗꯨꯝ ꯆꯥꯊꯣꯛꯈ꯭ꯔꯦ ꯅꯪꯗꯤ ꯀꯩ ꯃꯊꯦꯜ ꯍꯣꯠꯅꯔꯒꯦ?
ꯍꯥꯥ
ꯀꯩ ꯃꯊꯦꯜ ꯍꯣꯠꯅꯔꯒꯦꯕ?
ꯉꯁꯤ ꯀꯩꯅꯣꯅꯦ ꯌꯦꯕꯣꯛ ꯍꯥꯏ
ꯀꯩꯅꯦꯕ
ꯀꯥꯎꯊꯣꯛꯈ꯭ꯔꯦ
ꯑꯣ
ꯄꯝꯀꯤꯟ ꯃꯥꯟꯕꯗꯣ ꯑꯥꯎ ꯌꯁꯤꯂꯣ ꯇꯨꯔꯨꯕꯨꯠ ꯇꯨꯔꯨꯕꯨꯠ ꯍꯥꯏꯕꯗꯣ ꯇꯨꯔꯨꯕꯨꯠ
ꯑꯣ ꯆꯝꯐꯨꯠꯀ ꯇꯧꯕ ꯌꯥꯕꯗꯨꯔꯣ
ꯑꯥ
ꯑꯠꯆꯥ ꯆꯥ ꯆꯥ ꯑꯗꯨꯝ ꯍꯥꯎꯕꯅꯤꯅꯦ ꯑꯗꯨꯗꯣ ꯍꯥꯎꯕ ꯍꯥꯏꯁꯦ ꯁꯥꯏꯠꯇ ꯁꯥꯒꯨꯝꯕ ꯂꯩꯔꯀꯥꯟꯗ ꯍꯥꯎꯕꯅꯤꯅꯦ
ꯑꯗꯨꯅꯦ
ꯗꯨꯉꯛꯇꯗꯤ ꯍꯥꯎꯇꯦꯅꯦ
ꯆꯝꯐꯨꯠ ꯆꯥꯕꯗꯣ ꯍꯥꯎꯋꯦ ꯑꯩꯒꯤꯗꯤ ꯄꯥꯝꯃꯦ
ꯆꯝꯐꯨꯠ ꯉꯥꯛꯇ
ꯅꯠꯇꯦꯍꯦ ꯅꯠꯇꯦ
ꯍꯥꯎꯔꯝꯃꯣꯏꯅꯦ ꯑꯗꯨꯅꯦꯕ ꯍꯧꯖꯤꯛꯀꯤ ꯉꯛꯇꯨꯗ ꯐꯨꯠꯂꯒ ꯆꯥꯔꯗꯤ ꯆꯥꯛꯀ ꯑꯃꯇ ꯆꯪꯉꯔꯣꯏꯅꯦ
ꯈꯪꯗ꯭ꯔꯦ ꯑꯗꯨꯗꯤ ꯑꯗꯨ ꯑꯣꯏꯔꯁꯨ ꯆꯥꯕ ꯌꯥꯏꯗ ꯑꯩꯒꯤꯗꯤ
ꯈꯔ ꯅꯣꯛꯅꯤꯡꯕ ꯐꯥꯎꯕ꯭ꯔꯕ
ꯎꯝ
ꯍꯥꯥ
ꯐꯥꯎꯕ꯭ꯔꯥ ꯐꯥꯎꯗꯕ꯭ꯔꯗ ꯍꯥꯏꯔꯛꯑꯣꯅꯦ ꯅꯣꯛꯅꯤꯡꯕ ꯐꯥꯎꯕ꯭ꯔꯕ
ꯑꯥꯎ꯫
ꯍꯨꯝ ꯀꯩꯅꯣ ꯌꯥꯝ ꯇꯨꯝꯅꯤꯡꯉ ꯇꯨꯝꯅꯤꯡꯕꯒꯤ ꯇꯥꯏꯞꯇ ꯇꯧꯔꯦꯅꯦ꯫
ꯅꯠꯇꯦꯗ꯫
ꯑꯗꯨꯗꯤ꯫
ꯀꯩꯗꯧꯔꯤꯅꯣ? ꯅꯪꯗꯤ
ꯑꯩꯔꯣ
ꯑꯥꯎ
ꯑꯩꯉꯣꯟꯗꯔꯣ ꯍꯪꯉꯤꯗꯣ
ꯅꯪꯉꯣꯟꯗꯅꯦ
ꯑꯩ ꯊꯕꯛ ꯍꯜꯂꯛꯄꯗ ꯉꯥꯏꯔꯤ
ꯑꯣ ꯀꯩ ꯊꯕꯛ ꯇꯧꯔꯨ
ꯑꯩꯖꯦ ꯀꯩꯅꯣ ꯄꯥꯔꯠ ꯇꯥꯏꯝ ꯇꯧꯕ ꯆꯠꯄ ꯄꯥꯔꯠ ꯇꯥꯏꯝ ꯑꯣꯏꯅ ꯇꯧꯕ ꯁꯦꯜꯁꯇ ꯂꯩꯕ
ꯍꯥ
ꯅꯪꯗꯤ
ꯀꯥꯏꯗꯅꯦꯕ
ꯄꯥꯔꯠ ꯇꯥꯏꯝ ꯍꯥꯏ ꯍꯥꯏꯕ ꯀꯩ ꯊꯕꯛꯅꯣ ꯍꯥꯏꯕꯅꯦ
ꯑꯩꯗꯤ ꯂꯤꯛꯂꯗ ꯂꯩꯌꯦ ꯁꯦꯜꯁꯇ
ꯐꯔꯅꯦ ꯑꯗꯨꯗꯤ
ꯆꯤꯁꯇꯔꯗꯤ ꯀꯥꯏꯗ ꯂꯩ ꯀꯥꯏ ꯊꯕꯛ ꯇꯧꯔꯤꯔꯣ ꯌꯨꯝꯗ ꯂꯩꯔꯤꯔꯣ ꯀꯣꯂꯦꯖ ꯀꯥꯔꯤꯔꯣ ꯀꯃꯥꯏ ꯇꯧꯕꯅꯣ
ꯌꯨꯝꯗ ꯇꯨꯝꯔꯒ ꯂꯩꯌꯦ
ꯍꯧꯖꯤꯛ ꯍꯥꯏꯕ ꯅꯠꯇꯦꯅꯦ
ꯑꯗꯨꯅꯦ
ꯑꯣ ꯑꯣ
ꯅꯣꯏꯒꯤꯗꯤ ꯊꯥ ꯊꯥꯗ ꯀꯌꯥ ꯄꯤꯕ꯭ꯔꯥ ꯍꯜꯂꯣ